ꯦ ꯌꯥꯝ꯭ꯔꯣ
ꯑꯩ ꯑꯩꯈꯣꯏꯒꯤ ꯏꯃꯥꯟ ꯄꯕꯤꯒꯤ ꯇꯦꯛꯁꯨꯗꯤ ꯐꯣꯇꯣ ꯑꯃ ꯋꯥꯟ ꯇꯥꯏꯝ ꯈꯛꯇ ꯊꯥꯔꯛꯄꯒꯤ ꯇꯧꯔꯛꯄ ꯌꯥꯗ꯭ꯔꯦ ꯑꯗ ꯑꯗꯨꯅꯦꯉ ꯑꯩ
ꯑꯉ ꯋꯥꯅꯇꯤ ꯊꯥꯗꯦ ꯀꯤꯕ ꯍꯥꯏꯅꯅꯤ ꯎ
ꯑꯩꯅ ꯍꯧꯖꯤꯛ ꯈ꯭ꯋꯥꯏꯗꯒꯤ ꯇꯟꯕꯁꯦ ꯏꯊꯪꯅꯗꯤꯅ ꯇꯥꯎ ꯆꯠꯀꯗꯕꯗꯣ
ꯑꯣ ꯑꯩꯈꯣꯏ ꯏꯃꯥꯟꯕꯤꯗꯤ ꯂꯣꯏꯔꯦ
ꯎ ꯂꯧꯊꯣꯛꯈ꯭ꯔꯦ ꯔꯤꯇꯦꯟꯅꯔ ꯍꯥꯞꯈ꯭ꯔꯦ ꯃꯥꯗꯣ
ꯑꯣ ꯑꯩꯗꯤ ꯎꯠ꯭ꯔꯦ ꯃꯥꯅ ꯅꯍꯥꯟ ꯑꯩꯈꯣꯏ ꯍꯣꯁꯇꯥꯦꯜ ꯂꯥꯛꯔꯀꯥꯟꯗ ꯚꯥꯏ ꯑꯩꯈꯣꯏꯒꯤ ꯑꯩꯒꯤ ꯁꯤꯒꯤ ꯂꯧꯊꯣꯛꯎꯔꯗꯤ ꯑꯩꯈꯣꯏ ꯑꯅꯤ ꯑꯩꯈꯣꯏ ꯕꯣꯟꯁ ꯃꯌꯥꯝꯒ ꯆꯥꯔꯁꯦꯀꯣ ꯑꯗꯣ ꯌꯦꯟꯒꯤ ꯃꯈꯣꯡꯁꯤꯡꯗꯣ ꯆꯥꯁꯦ ꯀꯧꯅꯃ ꯍꯥꯏꯕꯅꯤ
ꯁ ꯃꯈꯣꯡꯗ ꯆꯥꯅꯤꯡꯕ꯭ꯔꯥ ꯅꯪꯁꯨ
ꯃꯝ ꯅꯅꯥꯛꯇ ꯑꯗꯨꯝ ꯆ ꯈꯪꯅꯦ ꯆꯥꯅꯤꯡꯕ ꯃꯇꯝ ꯂꯥꯛꯑꯦ ꯆꯥꯅꯤꯡꯗꯕ ꯃꯇꯝ ꯂꯥꯛꯑꯦ ꯅꯪꯗꯤ ꯁꯨꯃꯥꯏꯅ ꯇꯕ꯭ꯔꯣ
ꯆꯥꯅꯤꯡꯁꯦ ꯑꯩ ꯑꯩꯗꯤ ꯑꯃꯥ ꯑꯃꯥ ꯐꯥꯎ
ꯍꯥꯏꯗꯤ ꯆꯥꯅꯤꯡꯕ ꯃꯇꯝꯗꯤ ꯂꯩꯥꯛ ꯆꯠꯅꯤꯡꯗꯕ ꯃꯇꯝꯁꯨ ꯂꯩꯥꯛ
ꯑ ꯑꯁꯤ ꯁꯦꯝꯗ꯭ꯔꯤꯀꯥꯟꯗꯁꯨ ꯆꯥꯗꯦꯗ ꯑꯗꯨꯒꯨꯝꯕꯗ
ꯎꯝ ꯎꯝ ꯃꯥꯦ ꯅꯪꯗꯤ ꯅꯪꯗꯤ
ꯑꯦ
ꯅꯗꯤ ꯍ ꯅꯨꯨꯄꯤ ꯑꯣꯏꯌꯦ ꯑꯗꯨ
ꯑꯅꯤꯡꯁꯦ ꯑꯗꯨꯒꯨꯝꯕꯗꯣ ꯑꯩꯁꯦ ꯑꯣ ꯀꯔꯤꯒꯤꯔꯥ ꯃꯈꯀꯥꯟ ꯅꯠꯇꯦ ꯀꯂꯤꯖꯥꯗꯤ ꯌꯥꯝ ꯄꯥꯝꯃꯦ
ꯎꯝ ꯑꯗꯣ ꯃꯥꯂꯦꯕꯅꯗꯦ
ꯅꯣꯏꯁꯨ ꯄꯝꯃꯦꯅ
ꯖꯥꯗꯤꯥ ꯂꯤꯖꯥꯗꯤ ꯄꯥꯝꯅ ꯑꯗꯨ ꯀꯥꯟꯗꯤ ꯄꯥꯝꯃꯦ ꯑꯗꯨꯒ ꯀꯥꯂꯤꯖꯥꯒ ꯃꯣꯔꯣꯛ ꯃꯦꯠꯄꯗꯣ ꯑꯗꯨꯗꯤ ꯍꯥꯎꯋꯦꯗ
ꯎꯝ
ꯑꯗꯨꯝ ꯃꯊꯥꯟꯗ ꯆꯥꯕꯗꯤ ꯇꯥꯜꯂꯦ ꯆꯥꯅꯤꯡꯗꯦ
ꯑꯁꯤ ꯌꯦꯟ ꯆꯥꯔꯥ ꯀꯂꯤ ꯆꯥ ꯆꯥꯕ ꯐꯪꯗ꯭ꯔꯒꯤ ꯀꯩꯅꯣꯝ ꯑ ꯌꯨꯝꯗꯗꯤ ꯆꯥꯕ ꯐꯪꯗꯦ
ꯍꯣꯏ ꯑꯍꯥꯟ ꯂꯩꯕꯅꯤꯅ ꯑꯣ ꯃꯃꯥꯗꯤ ꯑ ꯁꯌꯔ ꯇꯥꯎꯋꯤꯗ ꯑꯩꯈꯣꯏ ꯑꯗꯨꯝ ꯃꯥꯅ ꯑꯩꯈꯣꯏ ꯆꯦ ꯑꯩꯈꯣꯏ ꯆꯥꯅꯤꯡꯕ ꯆꯥꯅꯤꯡꯕꯅꯤꯅꯀꯣ ꯑꯩꯈꯣꯏ ꯑꯗꯨꯝ ꯇꯥꯎꯗ
ꯈꯨꯟꯗ ꯏꯄꯥꯒ ꯆꯥꯛ ꯆꯥꯃꯤꯟꯅꯗꯤ ꯑꯩꯒꯤ ꯑꯗꯨꯝ ꯄꯤꯕꯅꯦ ꯄꯥꯝꯃꯤ ꯈꯪꯕꯒꯤ ꯑꯁꯤ ꯃꯥꯒꯤ ꯑ ꯀꯕꯤꯔꯥ ꯃꯥꯒꯤ ꯀꯅꯗꯨꯒ
ꯎꯝ ꯑꯗꯨꯗꯤ ꯆꯥꯕ ꯐꯪꯉꯤꯗ ꯑꯝꯗ ꯊꯥꯏꯇꯦ ꯍꯌꯨꯝꯗꯨꯗꯤ ꯑꯩꯈꯣꯏꯅ ꯑꯉꯥꯡ ꯑꯣꯏꯕꯅꯤꯅ ꯅꯪꯗꯤ ꯆꯥꯕ ꯐꯪꯉꯕ꯭ꯔꯣ
ꯈꯪꯗ꯭ꯔꯦ ꯑꯩꯈꯣꯏꯗꯤ ꯑꯗꯣ ꯍꯧꯖꯤꯛꯇꯤ ꯏꯅꯥꯎ ꯅꯨꯄꯥꯗꯣ ꯏꯅꯥꯎ ꯅꯨꯄꯥꯗꯣ ꯆꯥꯎꯈ꯭ꯔꯕꯅꯤꯅ ꯑꯗꯨꯝ ꯃꯈꯣꯏꯗ ꯄꯤꯌꯦ ꯆꯥꯎ ꯍꯥꯏꯔꯁꯨ
ꯌꯥꯔꯅ ꯑꯗꯨꯗꯤ ꯑꯗꯨꯒ ꯃꯥꯒꯤ ꯃꯆꯤꯟ ꯆꯥꯎꯎꯕꯗꯣ ꯀꯣꯏ ꯑꯅꯗ
ꯎꯝ
ꯗꯔꯦꯛ ꯍꯥꯏꯗ ꯗꯔ ꯄ ꯍꯥꯏꯅꯤꯡꯗꯕ ꯑꯉꯥꯡꯗꯣ ꯑꯗꯨꯒ ꯑꯃ ꯃꯆꯤꯟꯒ ꯌꯥꯝ ꯀꯕ ꯅꯨꯄꯤ ꯑꯉꯥꯡꯗꯣ ꯑꯩꯗꯤ ꯈꯣꯏ ꯌꯥꯝ ꯀꯜ ꯂꯩ ꯍꯥꯏꯌꯦꯁꯦ
ꯂꯣꯏꯔꯦ ꯍꯥꯏꯌꯦꯦ ꯃꯥ ꯃꯃꯥꯅ ꯍꯥꯏꯌꯦꯦ
ꯑꯗꯨꯅꯦ ꯑꯩꯗꯤ ꯅ ꯍꯤꯡꯕ ꯅꯀꯣ ꯑꯗꯨꯒ ꯏꯅꯦ ꯑꯩꯈꯣꯏ ꯏꯅꯦꯅ ꯍꯥꯏꯌꯦ ꯍꯣꯏ ꯅꯣꯏꯁꯨ ꯂꯩꯃꯤꯟꯅꯔꯗꯤ ꯌꯥꯝ ꯅꯣꯛꯅꯤꯡꯉꯅꯤꯅꯀꯣ ꯃꯆꯤꯟꯒ ꯌꯥꯝ ꯀꯥꯟꯅꯒ ꯂꯥꯛꯑꯦ ꯃꯥꯒꯤ ꯃꯕꯨꯡꯗꯣ
ꯑꯥ
ꯑꯗꯨ ꯃꯥꯗꯤ ꯀꯔꯤ ꯍꯥꯏꯒꯗ꯭ꯔꯥ ꯃꯥꯅ ꯉꯝꯕ ꯃꯥꯜꯂꯦ ꯃꯕꯨꯡꯗꯣ
ꯑꯣ ꯈꯔ ꯍꯟꯗꯛꯇꯤ ꯈꯔ ꯆꯥꯎꯕꯅꯤꯅ
ꯍꯣꯏ ꯌꯥꯝ ꯅꯅꯤꯡꯕꯀꯣ ꯑꯩꯗꯤ ꯅꯍꯥꯟ ꯃꯥꯒꯤ ꯕꯕꯥꯅ ꯚꯤꯗꯤꯑꯣ ꯊꯥꯔꯛꯑꯦ ꯑꯩꯅ ꯊꯥꯔꯛꯑꯣ ꯍꯥꯏꯕꯒꯤ
ꯑ
ꯑꯗꯨꯒ ꯏꯁꯥꯒ ꯌꯥꯝ ꯍꯥꯏꯔꯒ ꯂꯩꯔꯝꯃꯦ ꯑꯗꯨꯒ ꯑꯄꯤꯆꯦꯒ ꯇꯥꯎꯔꯒ ꯑꯁ ꯆꯒ ꯀ ꯁꯔꯒ ꯂꯑ ꯄꯤꯇꯤ ꯑꯦꯁꯀꯤ ꯏꯁꯥꯁꯨ ꯍꯥꯏꯌꯦꯦ ꯍꯥꯏꯑ ꯑꯗꯨꯅꯦ
ꯑꯩꯈꯣꯏ ꯑꯕꯣꯛꯅ ꯀꯣ ꯇꯥꯔꯒ ꯌꯦꯒꯟ ꯇꯥꯔꯦ ꯁꯤ ꯅꯨꯄꯤꯁꯦ ꯌꯥꯝ ꯍꯩꯈ꯭ꯔꯦ ꯍꯥꯏꯌꯦꯦ
ꯑꯗꯨꯠꯇꯒ ꯅꯍꯥꯟ ꯑꯩꯈꯣꯏꯗ ꯂꯥꯛꯑꯦ ꯅꯠꯇꯅ ꯑꯩꯈꯣꯏꯒꯤ ꯄꯨꯄꯨ ꯑꯃ ꯖꯤꯨꯔꯤꯗꯒꯤ ꯂꯥꯛꯄꯗꯣ ꯑꯗꯨꯀꯥꯟꯗ ꯃꯣꯏꯒ ꯃꯃꯥꯒ ꯃꯣꯏ ꯑꯗꯨꯒꯤ ꯄꯨꯄꯨꯗ ꯚꯖꯤꯠ ꯇꯧꯔꯛꯏꯗꯅ ꯑꯗꯣ ꯅꯨꯃꯤꯠ ꯑꯅꯤ ꯑꯍꯨꯝꯗꯤ ꯂꯩꯌꯦꯗꯅ ꯑ ꯃꯣꯏ ꯆꯠꯂꯀꯥꯟꯗ ꯑꯁ ꯌꯥꯝ ꯀꯥꯞꯅꯤꯡꯕ ꯐꯥꯎꯋꯦ ꯑꯩꯗꯤ
ꯑꯥ
ꯂꯥꯛꯑꯀꯥꯟꯗ ꯃꯣꯏ ꯂꯥꯏ ꯂꯥꯏꯕ ꯀꯥꯟ ꯂꯥꯏꯇꯕ ꯀꯥꯟꯗ ꯌꯥꯝ ꯅꯨꯡꯁꯤꯃꯦ ꯌꯥꯝ ꯅꯨꯡꯉꯥꯏ ꯃꯣꯏ ꯃꯥꯅ ꯑꯗꯨꯝ ꯇꯥꯎꯋꯦ ꯃꯥ ꯂꯥꯛꯔꯀꯥꯟꯗ ꯏꯆꯦ ꯂꯥꯛꯑꯦ ꯑꯗꯨꯒ ꯑꯩꯒꯤ ꯄꯗꯣ
ꯑꯥ
ꯑꯩ ꯌꯥꯝ ꯄꯥꯝꯃꯦ ꯍꯥꯏꯌꯦ ꯑꯩꯒꯤ
ꯌꯥꯝ ꯅꯣꯛꯅꯤ
ꯕꯤꯒꯅꯤꯕ ꯀꯝꯒꯗꯂꯌꯦ ꯃꯁꯨ ꯂꯥꯏꯕ
ꯑ ꯏꯅꯦ ꯍꯥꯏꯌꯦ ꯃꯥꯁꯨ ꯂꯥꯛꯑꯕꯗꯒꯤ ꯑꯩ ꯏꯅꯦꯁꯨ ꯅꯣꯡ ꯄꯄꯅꯦ ꯁꯤ ꯑꯉꯥꯡꯁꯤ ꯒꯌꯥꯟ ꯇꯥꯔꯨꯕꯅꯦ ꯑꯗꯨꯝ ꯉꯥꯛꯄ ꯉꯥꯛꯄ ꯋꯥ ꯉꯥꯛꯇ ꯑꯗꯨꯝ ꯉꯥꯡꯉꯦꯅ ꯀꯣꯏꯅꯦꯗꯁꯨꯍꯕꯅꯤ ꯑꯗꯨ ꯀꯅ ꯍꯥꯏꯁꯨ ꯁꯨꯃꯥꯏꯅ ꯈꯔ ꯇꯥꯎꯋꯦ ꯍꯥꯏꯌꯦꯦ ꯏꯅꯦꯅ ꯑꯗꯨꯒ ꯅꯍꯥꯟ ꯂꯐꯣꯏ ꯑꯃ ꯕꯕꯣꯛ ꯑꯃꯅ ꯃꯥꯒꯤ ꯄꯤꯌꯦꯕꯀꯣ ꯇ ꯊꯥꯡꯅ ꯆ ꯈ꯭ꯔꯦ ꯑꯗꯨꯒ ꯑꯩꯗꯤ ꯕꯤꯗꯤꯑꯣ ꯅꯅꯥꯝꯃꯒ ꯃꯥꯗ ꯆꯠꯂꯒ ꯏꯆꯦ ꯋꯥꯏ ꯂꯃꯦꯅ ꯅꯣꯛꯅꯤꯡꯕ ꯑꯩꯗꯤ ꯂꯨꯝꯃꯦꯟ ꯑꯃ ꯃꯁꯥꯅ ꯍꯥꯏꯔ ꯄꯇꯣ ꯑꯩꯗꯤ ꯅꯨ ꯃꯤꯕꯀꯣ
ꯍꯥꯏꯗꯤ ꯁꯤꯟꯁꯤ ꯌꯥꯝꯕꯗꯤ ꯄꯥꯛꯂꯥꯎꯑꯣꯗꯩꯗ ꯑꯩꯗꯤ ꯍꯦꯟꯅ ꯃꯕꯨꯡꯗ ꯅꯨꯡꯁꯤꯌꯨ
ꯍꯥꯏꯗꯤ ꯑꯁ ꯃꯕꯨꯡꯗꯣ ꯍꯧꯖꯤꯛꯇꯤ ꯌꯥꯝ ꯍꯧꯖꯤꯛꯕꯨꯗꯤ ꯈꯔꯕꯨꯗꯤ ꯐꯥꯏ ꯋꯥ ꯉꯥꯔꯀꯥꯟꯗ ꯁꯨꯝ ꯈꯣ ꯈꯣꯣꯡꯗꯕꯗꯣ
ꯎꯝ ꯉꯥꯏꯌꯣ ꯑꯁ ꯂꯣꯏꯔꯦ ꯑꯩ ꯑꯁꯤ ꯈ꯭ꯔꯤꯁꯃꯥꯁ ꯂꯥꯛꯄ ꯃꯇꯝꯗꯗꯤ ꯑꯩꯒꯤꯦ ꯑꯩ ꯑꯩꯒꯤ ꯅꯥꯀꯛ ꯑꯗꯨꯝ ꯆꯠꯄꯅꯦ ꯑꯗꯨꯒꯤ ꯑꯩꯈꯣꯏꯒꯤ ꯆꯔꯆꯀꯤ ꯃꯤꯁꯤꯡ ꯃꯃꯥ ꯑꯣꯟꯈ꯭ꯔꯦ ꯃꯃꯥ ꯑꯣꯟꯈ꯭ꯔꯦ ꯑꯗꯨꯃꯥꯏꯅ ꯍꯥꯏꯕꯅꯦ ꯏꯁꯥ ꯇꯝꯕ ꯆꯠꯄ ꯃꯇꯝ ꯇꯥꯝꯗꯁꯨ ꯑꯩ ꯃꯤꯁ ꯇꯧꯋꯦ ꯑꯩꯅ ꯚꯤꯗꯤꯑꯣ ꯀꯣꯜꯒꯨꯝꯕ ꯇꯧꯔꯛꯀꯅꯤ ꯑꯗꯨꯏ ꯃꯤ ꯂꯣꯏꯅ ꯅꯣꯛꯄꯅꯦ ꯑꯗꯨꯒ ꯑꯩꯒꯤ ꯃꯔꯛ ꯃꯔ ꯇꯨꯝꯃꯦ ꯑꯗꯣ ꯃꯥꯗꯣ ꯃꯔꯔꯥꯛ ꯃꯔꯔꯥꯛꯇ ꯎꯔꯥꯡ ꯃꯔꯇ ꯖꯨꯂꯂꯝ ꯃꯅꯦꯕ
ꯂꯗꯤ ꯃꯣꯏꯔꯨꯝꯗꯣ ꯆ ꯈꯅꯤ
ꯎꯝ ꯃꯤ ꯎꯝ
ꯊꯋꯥꯛ ꯆꯦꯡ ꯆꯠꯄꯗꯣ ꯉꯥ ꯀꯌꯥꯒꯨꯝꯕ ꯐꯪꯕ꯭ꯔꯥ ꯑꯗꯨꯃꯥꯏꯅ ꯍꯥꯏꯕꯅꯦꯕ ꯑꯩꯈꯣꯏꯅ ꯑꯗꯨꯒꯤ ꯃꯅꯥꯛ ꯃꯔꯥꯡꯒꯤꯗꯤ ꯈꯔ ꯏꯀꯥꯏꯕ ꯃꯥꯜꯂꯦ
ꯉꯥ ꯐꯥꯕꯒꯤ ꯑꯣꯏꯔꯝꯒꯅꯤ
ꯎꯝ ꯉꯥ ꯐꯥꯕ ꯆꯠꯄꯗꯣ ꯀꯌꯥꯝꯪ ꯃꯥꯗꯣ ꯑꯍꯅ ꯍꯅ ꯈꯨꯝꯕ ꯃꯇꯝꯗꯗꯤ ꯃꯥ ꯒꯟ ꯇꯥꯗꯦꯕ
ꯎꯝ
ꯑꯗꯣ ꯀ ꯌꯥꯝ ꯍꯌꯦꯡ ꯃꯟꯕꯒꯤ ꯃꯥꯁꯨ ꯒ꯭ꯌꯥꯟ ꯇꯥꯕ ꯍꯥꯎꯋꯦ ꯕꯅꯦ ꯍꯪꯒꯦꯁꯒꯨꯝꯕ ꯍꯥꯞꯄ꯭ꯔꯗꯤ ꯀꯔꯤ ꯇꯥꯎꯗꯕ ꯍꯥꯞꯇ꯭ꯔꯗꯤ ꯀꯩꯅꯣ ꯑꯗꯨꯃꯥꯏꯅ ꯇꯥꯎꯕꯅꯦ ꯅꯍꯥꯟꯁꯨ ꯏꯃꯥ ꯍꯣꯏ ꯑꯍꯨꯝ ꯇꯨꯝꯕꯗ ꯏꯃꯥ ꯃꯌꯥꯏꯗ ꯇꯨꯝꯂꯒ ꯏꯃꯥꯒꯤ ꯐꯅꯦꯛ ꯂꯣꯏ ꯆꯣꯊꯥꯜꯂꯤ
ꯑꯗꯨ ꯃꯁꯥꯅ ꯍꯧꯒꯠꯂꯒ ꯃꯣꯏ ꯔꯨꯝꯗ ꯑꯃꯨꯛ ꯇꯨꯝꯕ ꯆꯠꯄ
ꯃꯥꯑꯥꯏ
ꯎ ꯊꯟꯊꯒꯥꯜꯂꯒ ꯇꯨꯝꯕ ꯆꯠꯄꯅꯦ ꯑꯗꯨꯝ
ꯎꯝ ꯃꯆꯦ ꯑ ꯅꯅꯥ ꯅꯨꯄꯤꯤ ꯅꯪ ꯑꯃꯦ ꯌꯥꯗ ꯀꯥꯄꯔꯕꯗꯤ
ꯅꯍꯥꯟ ꯑꯩꯅ ꯊꯥꯕꯗꯨꯁꯨ ꯌꯥꯝ ꯅꯣꯛꯅꯤꯡꯕ ꯅꯠꯇ꯭ꯔꯣ
ꯎꯝ ꯂꯣꯛꯅꯤꯡꯉꯦ ꯑꯩꯗꯤꯦ ꯃꯥ ꯀꯥꯞꯅꯤꯡꯔꯀꯥꯟꯗ ꯀꯅꯥ ꯀꯅꯥꯅꯅꯣ ꯍꯥꯏꯔꯀꯥꯟꯗ ꯃꯥ ꯍꯦꯛ ꯀꯥꯞꯄꯗꯣ
ꯑꯗꯣ ꯑꯩꯈꯣꯏ ꯏꯕꯣꯛꯁ ꯂꯥꯛꯑꯕ ꯑꯗꯨ ꯃꯇꯝꯗ ꯑꯗꯨꯏꯗꯤ ꯑꯩꯈꯣꯏ ꯑꯅ ꯁꯨꯝꯁꯨ ꯌꯥꯝꯕꯨ ꯁꯥꯎꯕ ꯑ ꯃꯄꯥꯅ ꯔꯥꯎꯔꯒ ꯄꯨꯔꯒ ꯆꯠꯀꯤ ꯃꯅꯦ
ꯃꯦꯀꯥꯄ ꯂꯥꯏꯇ ꯑꯗꯨꯗꯤ ꯃꯥꯁꯨ ꯀꯥꯞꯄ ꯍꯥꯎꯔꯅꯤ
ꯑꯥ
ꯑꯉꯥꯡꯅꯤꯅꯀꯣ
ꯑꯁꯤ ꯍꯣꯏ ꯑꯪꯀꯜ ꯑꯃꯒꯤ ꯅꯨꯄꯤꯗꯣ ꯌꯥꯝ ꯂꯩꯅꯤꯡꯕꯅꯦ ꯃꯣꯏꯗꯣ ꯑꯉꯥꯡꯗꯨ ꯂꯨꯅ ꯇꯧꯕꯒꯤ ꯃꯥꯗꯣ ꯍꯣꯏ ꯑꯉꯥꯡ ꯂꯣꯏꯅꯃꯛ ꯃꯥ ꯃꯉꯣꯟꯗ ꯑꯗꯨꯝ ꯅꯤꯡꯕꯅꯦ ꯃꯥ ꯑꯁꯦ ꯑꯩꯈꯣꯏ ꯖꯤꯖꯦ ꯃꯃꯥ ꯁꯨ ꯃꯥ ꯂꯥꯏꯔꯗꯤ ꯌꯥꯝ ꯅꯨꯡꯉꯥꯏꯌꯦ ꯍꯥꯏꯌꯦ ꯆꯥꯛꯀꯨꯝꯕꯗ ꯂꯣꯏ ꯃꯥꯅ ꯄꯤꯊꯣꯛꯈ꯭ꯔꯕꯒꯤ
ꯎꯝ ꯆꯥꯎꯥꯎꯔꯝꯒꯅꯤ ꯑꯗꯨꯒ ꯃꯥ ꯎꯝ ꯃꯥꯗꯤ ꯎꯝ ꯑꯉꯥꯡ ꯀꯔꯝ ꯀꯥꯟꯗ ꯄꯣꯛꯇꯣꯏꯅꯣ ꯄꯣꯛꯇ꯭ꯔꯤꯀꯣ
ꯍꯟꯗꯛ ꯑꯥ ꯅꯦꯛꯁ ꯃꯟꯒꯨꯝꯕꯗ ꯄ‌ꯣꯛꯅꯤꯡꯉꯥꯏ ꯃꯥꯜꯂꯦ ꯑꯣꯒꯁ ꯁꯦꯞꯇꯦꯝꯕꯔ ꯑꯗꯨꯋꯥꯏꯗ ꯍ ꯑꯗꯨꯒ ꯈꯨꯟꯗ ꯏꯆꯦ ꯑꯃ ꯄꯥꯎꯈꯣꯟꯒꯤ ꯅꯨꯄꯤꯗꯣ ꯑꯗꯨꯗꯨꯁꯨ ꯑꯗꯨꯁꯨ ꯀꯨꯏꯔꯔꯣꯏ
ꯑꯗ‌ꯣ ꯌꯨꯝꯗ ꯂꯥꯏ ꯂꯩꯕ꯭ꯔꯥ ꯃꯥꯁꯨ
ꯌꯨꯝꯗ ꯂꯩꯌ‌ꯦ ꯍꯣꯏ ꯈꯪꯗꯦ ꯑꯗꯣ ꯏꯆꯦꯒꯤꯗꯣ ꯑꯉꯥꯡ ꯈꯔ ꯆꯥꯎꯕꯒꯨꯝ ꯇꯥꯎꯕ ꯃꯥꯜꯂꯦ ꯃꯥꯗꯣ ꯅꯍꯥꯟ ꯅꯍꯥꯟ ꯃꯥꯒꯤ ꯋꯦꯠꯇꯣ ꯀꯌꯥꯔꯥ ꯍꯥꯏꯕꯗ ꯍꯥꯏꯕ ꯀꯥꯟꯗ ꯑꯃꯨꯛ ꯊꯥ ꯑꯍꯨꯝ ꯁꯨꯈ꯭ꯔꯦ ꯍꯥꯏꯕ ꯑꯗꯨ ꯃꯇꯝꯗ ꯑꯃꯨꯛ ꯑꯣꯟꯕꯗꯣ ꯑꯉꯥꯡꯗꯣ ꯌꯥꯝ ꯆꯥꯎꯕ ꯑꯣꯏꯒꯦꯔꯥ ꯈꯪꯗꯦ ꯃꯥꯒꯤ ꯋꯦꯠꯇꯣ ꯐꯤꯐꯇꯤ ꯅꯥꯏꯟꯒꯨꯝꯕ꯭ꯔꯥ ꯀꯥꯈ꯭ꯔꯦ ꯍꯥꯏꯕꯒꯤ ꯑꯗꯣ ꯑꯉꯥꯡꯕꯨ ꯆꯥꯎꯔꯗꯤ ꯅꯣꯔꯃꯦꯜꯗ ꯄꯣꯛꯂꯤꯉꯥꯏ ꯋꯥꯒꯅꯤꯅ ꯃꯣꯏꯁꯨ ꯍꯥꯟꯕꯒꯨꯝ ꯇꯧꯋꯦ ꯏꯅꯥꯎ ꯅꯨꯨꯄꯤꯅ ꯋꯥꯔꯤ ꯂꯤꯕꯤꯕꯅꯤꯗ ꯑꯩꯉꯣꯟꯗꯁꯨ
ꯑꯣ ꯑꯗꯨ ꯑꯁ ꯑꯗꯨꯗꯤ ꯋꯥꯔꯝꯒꯅꯤꯌꯦ
ꯎꯝ ꯑꯗꯣ ꯍꯧꯖꯤꯛꯇꯤ ꯁꯤꯌꯣꯔꯗꯤ ꯈꯪꯗꯕ ꯃꯥꯜꯂꯦ ꯑꯗꯣ ꯆꯦꯛꯞ ꯆꯠꯂꯒ ꯊꯒꯅꯤ
ꯑꯣ ꯉꯁꯤ ꯅꯪꯒꯤ ꯃꯃꯥꯅ ꯊꯥꯀꯠꯄꯗꯨꯣ ꯆꯇꯥꯁꯤ ꯅꯣꯏ ꯄꯨꯄꯨ ꯁꯤꯕꯤꯒꯦ ꯀ ꯂꯥꯎꯗꯨꯗ ꯑꯩꯁꯨ ꯏꯆꯦ ꯃꯥꯜꯂꯦꯅ ꯌꯦꯡꯉꯦ
ꯎ
ꯏꯆꯦ ꯃꯥ ꯄ‌ꯣꯛꯇꯔꯤꯕ‌ꯣ ꯅ‌ꯣꯏꯗꯤ
ꯗꯦꯠ ꯇꯨꯒꯤ ꯅꯨꯡꯗꯥꯡꯒꯤ ꯅꯨꯃꯤꯠꯇꯣ ꯑꯩ ꯃꯪꯗ ꯑꯁꯤ ꯎꯕꯨ ꯎꯑꯦꯕ ꯑꯗꯣ ꯑꯩꯁꯨ ꯌꯥꯝ ꯐꯖꯅꯗꯤ ꯎꯗꯕ ꯑꯣꯕꯗꯤ ꯎꯕꯗꯤ ꯑꯣꯋ ꯍꯦꯛ ꯑꯃꯈꯛꯇꯅꯦ ꯑꯩꯁꯨ ꯐꯖꯅ ꯇꯨꯝꯗꯕ ꯀ꯭ꯔꯤꯅꯣ ꯇꯨꯝꯕꯗꯣ ꯅꯨꯡꯉꯥꯏꯗꯦꯕ ꯍꯟꯗꯛꯁꯦ ꯑꯩꯁꯦ ꯈꯪꯗꯦ ꯑꯗꯣ ꯑꯗꯨꯝ ꯃꯥꯏꯅ ꯇꯧꯔꯗꯤ ꯚꯩ ꯇꯃꯤꯦꯟ ꯆꯥꯒꯅꯤ ꯌꯥꯏ ꯕꯣꯔ ꯌꯦꯡꯕꯒꯤꯔꯥ ꯑꯗꯣ ꯕꯣꯔ ꯌꯦꯡꯕ ꯂꯣꯏꯔꯁꯨ ꯑꯗꯨꯝ ꯃꯤꯛꯇꯗꯤ ꯇꯨꯝꯅꯤꯡꯕ ꯃꯅꯨꯡꯗ ꯇꯨꯝꯕ ꯌꯥꯗꯕ ꯖꯥ
ꯍꯣꯏ ꯍꯣꯏ ꯍꯣꯏ ꯁꯨꯃꯥꯏꯅ ꯇꯥꯑꯣꯅꯦ ꯃꯔꯛ ꯃꯔꯛꯇ ꯑꯗꯨꯀꯥꯟꯗ ꯑꯩꯈꯣꯏ ꯄ꯭ꯔꯥꯊꯅꯥ ꯇꯥꯎꯒꯗꯕꯅꯤ
ꯎ ꯅꯛ ꯃꯔꯛꯁꯦ ꯑꯩ ꯑꯗꯨꯃꯥꯏꯅ ꯇꯧꯋꯦꯕ ꯉꯔꯥꯡ ꯅꯨꯡꯗꯥꯡꯗꯁꯨ ꯇꯨꯝꯗ꯭ꯔꯗꯤ ꯌꯥꯗꯦ ꯀꯣꯛ ꯍꯥꯎꯋꯦꯕ ꯑꯗꯨꯒꯤ ꯀꯔꯤꯅꯣ ꯑꯁꯤ ꯌꯨꯇ꯭ꯌꯨꯕꯇꯒꯤ ꯏꯁꯇꯣꯔꯤ ꯇꯦꯂꯤꯡꯒꯨꯝꯕ ꯋꯥꯔꯤ ꯑꯁꯥꯕ ꯂꯩꯌꯦꯅ ꯑꯗꯨꯗ ꯊꯥꯔꯒ ꯇꯨꯝꯕꯅꯦꯕ ꯃꯅꯨ ꯇꯨꯝꯅꯁꯨ ꯑꯗꯨꯝ ꯃꯅꯨꯡꯗ ꯈꯥꯡꯕ ꯖꯥꯠꯇꯣ ꯑꯗꯨꯝꯃꯥꯏꯅ ꯇꯎꯋꯦꯕ ꯍꯟꯗꯁꯦ
ꯎꯝ ꯔꯝ ꯔꯖꯤꯦ ꯇ ꯁꯤꯒꯤ ꯕꯑꯣꯡꯅ ꯇꯥꯏꯃꯤꯡꯗꯣ ꯐꯔꯥꯛ ꯇꯥꯍꯟꯈ꯭ꯔꯦ ꯑꯩꯈꯣꯏꯕꯨ ꯇꯨꯝꯕ ꯈꯣꯠꯄ ꯑ ꯁꯁꯨꯃꯥꯏꯅ ꯆꯥꯕ ꯊꯥꯛꯄ ꯏꯁꯤꯡꯗꯤ ꯌꯥꯝ ꯊꯥꯛꯀꯗꯕꯅꯦ ꯑꯩꯈꯣꯏꯁꯦ ꯍꯥꯏꯕꯗꯤ ꯊꯦꯡꯅ ꯇꯨꯝꯃꯦ ꯉꯟꯅ ꯍꯧꯒꯠꯂꯦ ꯑꯗꯨ ꯏꯁꯤꯡ ꯌꯥꯝ ꯊꯥꯛꯇ꯭ꯔꯗꯤ ꯌꯥꯔ
ꯎꯝ ꯁꯤꯤꯡꯕꯨꯗꯤ ꯑꯗꯨꯝ ꯊꯥꯛꯇꯤ ꯊꯥꯛꯄꯅꯤꯅ ꯑꯩꯈꯣꯏ ꯑꯩꯈꯣꯏ ꯕꯀꯦꯠ ꯐꯝꯅꯤꯅ ꯑꯗꯣ ꯑꯗꯨꯝ ꯇꯪꯈꯥꯏꯗꯤ ꯌꯥꯝ ꯊꯨ ꯊꯨꯅ ꯆꯪꯕꯅꯦ ꯑꯣ ꯋꯥꯔꯤ ꯁꯥꯔꯒ ꯇꯨꯝ ꯆꯤꯡ ꯊꯥꯛꯑꯦ ꯋꯥꯔꯤ ꯁꯥꯔꯒ ꯑꯃꯨꯛ ꯇꯨꯝꯃꯦꯣꯏ ꯏꯃꯥꯟ ꯇꯕꯗ꯭ꯔꯣ ꯑ ꯁꯤ ꯑꯩꯈꯣꯏ ꯑꯟꯇꯤꯁꯤꯗꯤ ꯃꯃꯥꯁꯨ ꯄꯥꯏꯕꯅꯦ ꯀꯣꯜ ꯇꯧꯔꯛꯇ꯭ꯔꯣ ꯅꯪꯉꯣꯟꯗꯗꯤ
ꯀꯅꯥ
ꯖꯤꯖꯤ ꯃꯃꯥꯗꯣ
ꯑꯣ ꯄꯩꯔꯛꯇꯦ ꯑ ꯇꯧꯔꯛꯇꯦ
ꯑꯣ ꯁꯥꯡꯗꯕꯒꯦꯔꯥ ꯀꯗꯤ ꯋꯥꯔꯤꯠꯂꯤ ꯁꯥꯕꯁꯨ ꯐꯪꯉꯣꯏꯗ ꯁꯨꯝ ꯁꯤ ꯌꯥꯝꯅꯤ ꯃꯧꯋꯥ ꯀꯥꯡꯃꯟꯗꯅ
ꯑꯣ ꯍ ꯎꯝ ꯇꯗꯤ ꯐꯦꯅ ꯃꯥ ꯄꯥꯏꯦ
ꯎꯝ ꯑꯃꯅ ꯈꯛꯇ ꯋꯥꯔꯤ ꯁꯥꯕ ꯐꯪꯉꯦ ꯍꯣꯏ ꯑꯩꯁꯨ
ꯎꯝ ꯑꯗꯨꯗ ꯑꯗꯨ ꯑꯣꯏꯔꯁꯨ ꯑꯉꯥꯡ ꯂꯥꯏꯕꯅꯤꯅꯀꯣ
ꯍꯣꯏ ꯊꯥꯡꯂꯤ